ꯍꯜꯂꯣ
ꯀꯩꯗꯧꯔꯤꯒꯦ ꯍꯧ
ꯐꯝ ꯐꯃꯒ ꯂꯩꯌꯦ
ꯑꯣ ꯆꯥꯛ ꯆꯥꯅꯔꯕꯣ ꯍꯜꯂꯣ ꯇꯥꯕ꯭ꯔꯣ ꯍꯜꯂꯣ ꯑꯣ ꯇ ꯅꯦꯠꯋꯥꯛ ꯈꯔ ꯅꯨꯡꯉꯥꯏꯗꯕ ꯃꯥꯜꯂꯦꯕꯣ
ꯑꯁꯣꯝꯒꯤꯔ ꯑꯩꯒꯤꯔ ꯑꯩꯒꯤ ꯑꯣꯏꯔꯝꯗꯧ ꯃꯥꯜꯂꯦ ꯑꯁ ꯑꯩ ꯎꯝ ꯇꯋꯥꯔ ꯑꯃ ꯀꯥꯔꯛꯇꯦꯅꯦ ꯑꯩꯁꯦ ꯈꯔ ꯅꯨꯡꯉꯥꯏꯇꯦꯅꯦ ꯀꯩꯗꯧꯔ ꯂꯩꯒꯦ ꯁꯣꯝꯗꯤ ꯀꯩꯗꯧꯔ ꯂꯩꯒꯦ
ꯆꯥꯛ ꯇꯣꯛꯑꯒ ꯐꯝꯃꯦ ꯍꯧꯖꯤꯛ
ꯀꯔꯤ ꯃꯊꯦꯜ ꯇꯧꯕ ꯉꯁꯤꯗꯤ
ꯎꯝ ꯉꯁꯤꯁꯦ ꯈꯪꯗꯦꯍꯦ ꯃꯤꯇꯩꯔꯣꯟꯗ ꯑꯩꯗꯤ
ꯑꯁ ꯃꯤꯇꯩꯂꯣꯟꯗ ꯈꯪꯗ꯭ꯔꯗꯤ ꯃꯅꯤꯄꯨꯔꯤꯗ ꯃꯅꯤꯄꯨꯔꯤꯗ ꯑꯉꯥꯡ ꯑꯃ ꯃꯩꯇꯩ ꯂꯥꯟ ꯈꯪꯗ ꯍꯤꯛ ꯍꯤꯛ ꯍꯤꯛ
ꯚꯦꯃꯔꯨꯗꯣ
ꯎꯝ
ꯑꯗꯨ ꯆꯥꯏ
ꯍꯥꯎꯔꯦꯅꯦ ꯗꯦꯃꯔꯨꯗꯤ
ꯆꯝꯐꯨꯠ ꯇꯧꯔꯣ ꯍꯥꯍꯥꯍꯥ
ꯉꯁꯥꯏ ꯅꯣꯏ ꯕꯣꯜ ꯁꯅꯥꯕꯗꯣ ꯀꯅꯥꯅ ꯉꯝꯕ꯭ꯔꯥ
ꯑꯩ ꯕꯣꯜ ꯁꯅꯥꯕ ꯆꯠꯇꯦꯍꯦ
ꯏꯁ ꯅꯪꯁꯨ ꯆꯠꯇ꯭ꯔꯣ
ꯀꯗꯥꯏꯗ
ꯀꯩꯅꯣꯗ ꯈꯨꯃꯟ ꯂꯝꯄꯥꯛꯇ ꯄ꯭ꯔ ꯄ꯭ꯔꯛꯇꯤꯁ ꯒ꯭ꯔꯥꯎꯟ ꯄ꯭ꯔꯇꯤꯁ ꯒ꯭ꯔꯥꯎꯟꯗ ꯅꯣꯏ ꯅꯠꯇ꯭ꯔꯣ ꯁꯥꯟꯅꯔꯝꯃꯤꯗꯣ ꯑꯩ ꯆꯠꯂ ꯀꯥꯟꯁꯤꯗ ꯅꯣꯏ ꯅꯠꯇ꯭ꯔꯣ ꯂꯥꯛꯍꯧꯕꯗꯣ
ꯑꯣ ꯑꯩ ꯑꯩ ꯆꯠꯇꯦꯍꯦ ꯑꯩ ꯌꯨꯝꯗ ꯂꯩꯌꯦ
ꯑꯗꯨꯗꯤ ꯀꯅꯥ ꯑꯣꯏꯖꯥꯠꯂꯣꯀꯣ
ꯈꯪꯗꯦ
ꯃꯅꯥꯎꯅꯨꯄꯥ ꯑꯣꯏꯖꯥꯠꯂꯣ ꯑꯗꯨꯗꯤ
ꯑꯣꯏꯔꯝꯕ ꯌꯥꯏ ꯍꯣꯏ ꯎꯍꯧꯕ꯭ꯔ ꯅꯪ
ꯎꯍꯧꯋꯦ
ꯑꯣ ꯅꯪ ꯑꯩ ꯈꯪꯕ꯭ꯔꯣ
ꯈꯪꯗ꯭ꯔꯗꯤ
ꯑꯣ
ꯀꯃꯥ ꯈꯪꯅ ꯈꯪꯗ꯭ꯔꯗꯤ ꯀꯃꯥꯏ ꯐꯣꯟꯗ ꯍꯥꯞꯄꯗꯣ ꯑꯗꯨꯗꯤ
ꯑ
ꯑꯣ ꯑꯩ ꯑꯩꯁꯨ ꯅꯪ ꯎꯝ ꯀꯩꯅꯣ ꯎꯝ
ꯅꯪ ꯅꯍꯥꯟ ꯂꯥꯏꯐꯝꯗ ꯑꯗꯨꯝ ꯂꯩ ꯑꯩꯒꯤ ꯃꯤꯡꯗꯣ ꯔꯣꯅꯥꯜꯗꯣ
ꯎꯝ ꯑꯩ ꯑꯩ ꯅꯪꯒꯤ ꯃꯤꯡ ꯊꯣꯛꯄꯗꯣ ꯑꯗꯨꯕꯨ ꯅꯪ ꯑꯣꯏꯔꯕ꯭ꯔꯥꯅꯁꯨ ꯈꯜꯂꯒ ꯂꯩꯔꯤꯅꯦꯕ
ꯍꯣꯢꯒꯤ ꯃꯤꯡꯗꯣ ꯔꯣꯅꯥꯜꯗꯣꯅꯦ
ꯍꯥꯥ
ꯑꯩꯒꯤ ꯃꯤꯡꯗꯣ ꯔꯣꯅꯥꯜꯗꯣ
ꯑꯣ ꯑꯣ ꯑꯣ ꯑꯩꯗꯤ ꯁꯣꯝꯗ ꯂꯩꯇ꯭ꯔꯦ ꯌꯨꯝꯗ ꯊꯣꯛꯑꯒ ꯂꯩꯔꯦ
ꯌꯨꯝꯗ ꯂꯩꯔꯦ
ꯑꯣ
ꯌꯨꯝꯗ ꯂꯩꯒꯅꯨꯅꯦ ꯌꯨꯝꯗ ꯈꯛꯇꯪ ꯂꯩꯕ ꯅꯨꯡꯉꯥꯏꯔꯣꯏ ꯃꯄꯥꯟꯗ ꯈꯔ ꯈꯔ ꯊꯣꯛꯑꯣ
ꯑꯁ
ꯃꯅꯨꯡꯗ ꯈꯛꯇꯪ ꯂꯩꯕꯁꯨ ꯅꯨꯡꯉꯥꯏꯇꯕꯅꯤꯀꯣ
ꯃꯄꯥꯟ ꯊꯣꯛꯃꯜꯂꯁꯨ ꯃꯤꯅ ꯎꯁꯤꯠꯇꯦꯅꯦ
ꯏꯁ ꯅꯪ ꯁꯥꯛ ꯊꯕꯒꯤ ꯑꯣꯏꯔꯝꯅꯤ ꯃꯤ ꯃꯤ ꯎꯁꯤꯠꯇ꯭ꯔꯤꯁꯦ ꯅꯪ
ꯀꯤꯔꯖꯥꯠꯂꯥ ꯅꯪꯕꯨ ꯃꯤ ꯈꯔ ꯈꯪꯕ ꯌꯥꯎꯕ ꯃꯥꯜꯂꯦ ꯑꯗꯨꯗꯤ
ꯅꯠꯇꯦ ꯁꯛ ꯊꯤꯕꯒꯤ ꯁꯛ ꯊꯤꯕ ꯈꯛꯇ ꯋꯥꯁꯨ ꯅꯠꯇꯦꯕ ꯁꯥꯁꯨ ꯁꯥꯁꯨ ꯆꯃꯜꯂꯗꯤ ꯑꯩꯈꯣꯏ ꯑꯗꯨꯝ ꯆꯥꯅꯤꯡꯗꯕ ꯐꯥꯎꯋꯤꯗꯅ ꯑꯗꯨꯒꯨꯝꯕꯖꯥꯠꯅꯦ
ꯑꯩꯗꯤ ꯅꯨꯡꯇꯤꯒꯤ ꯆꯥꯅꯤꯡꯉꯤ
ꯅꯪꯗꯤ ꯅꯨꯡꯇꯤꯒꯤ ꯆꯥꯅꯤꯡꯉꯤ ꯍꯥꯏꯔꯁꯨ ꯅꯪꯗꯤ ꯅꯪꯅꯤꯗꯅ ꯃꯤ ꯑꯇꯣꯞꯄꯗꯤ ꯅꯨꯡꯇꯤ ꯆꯥꯅꯤꯡꯗꯦꯕ ꯑꯨꯃꯥꯏꯅ ꯇꯧꯕꯒꯤ ꯑꯣꯏꯔꯝꯅꯤꯅꯦ
ꯑꯩꯗꯤ ꯅꯣꯡ ꯅꯨꯃꯤꯠ ꯈꯨꯗꯤꯡ ꯇꯨꯝꯃꯦꯕ ꯇꯨꯝꯅꯤ ꯉꯁꯤ ꯑꯁ ꯆꯥꯛ ꯊꯣꯡꯒꯦ ꯇꯧꯔ ꯗꯅ ꯁꯤ ꯀꯩ ꯌꯦꯟ ꯑꯣꯏꯅ ꯊꯣꯡꯉꯦ ꯎꯄꯥꯏ ꯂꯩꯇꯗꯅ ꯌꯦꯟ ꯊꯣꯡꯕꯗꯣ ꯆꯔꯨꯔꯦ
ꯍꯥꯎꯋꯦꯅꯦ ꯑꯗꯨꯗꯤ ꯑꯩꯗꯤ ꯉꯁꯥꯏ ꯍꯥꯏꯕꯗꯣ ꯃꯩꯇꯩꯂꯣꯟꯗ ꯈꯪꯗꯕ ꯃꯅꯤꯄꯨꯔꯤꯗ ꯍꯥꯏꯕꯗꯣ ꯉꯁꯥꯏ
ꯎꯝ ꯑꯩꯁꯨ ꯑꯃꯨꯛ ꯀꯥꯎꯈ꯭ꯔꯦꯅꯦ
ꯌꯦꯟꯃꯔꯨꯗꯣ
ꯎꯝ
ꯑꯗꯨ ꯆꯥꯏ
ꯅꯣꯏꯗꯤ ꯅꯆꯤꯟ ꯏꯅꯥꯎ ꯀꯌꯥ ꯁꯨꯕ꯭ꯔꯥ
ꯑꯩꯗꯤ ꯇ꯭ꯔꯨꯛꯁꯨꯋꯦ
ꯌꯥꯝꯗꯦ ꯍꯦ ꯇꯔꯨꯛ ꯈꯇꯪ
ꯑꯩꯁ ꯌꯥꯝꯗꯕ ꯋꯥꯗꯤ ꯉꯥꯡꯅꯨꯍꯦ
ꯏꯁ ꯌꯥꯥꯝꯗꯦꯍꯦ ꯃꯤ ꯇꯔꯥ ꯃꯉꯥ ꯀꯨꯟ ꯇ ꯄꯣꯛꯂꯤꯁꯤꯗꯤ
ꯍꯩꯁ ꯃꯣꯏꯁꯨ ꯀꯟꯗꯤ ꯀꯟꯕꯖꯥꯠꯅꯤꯀꯣ
ꯀꯟꯕꯅꯦꯍꯦ
ꯑꯩꯈꯣꯏꯗꯁꯨ ꯂꯩꯌꯦ ꯃꯤ ꯇꯔꯥꯅꯤꯊꯣꯏ ꯄꯣꯛꯄꯀꯣ
ꯏꯁ ꯑꯗꯨ ꯃꯣꯏ ꯃꯣꯏ ꯅꯣꯏ ꯇꯔꯥꯅꯤꯊꯣꯏ ꯐꯥꯎꯕꯗꯤ ꯅꯣꯏꯁꯨ ꯇꯔꯥꯅꯤꯊꯣꯏ ꯑꯗꯨꯝ ꯄꯣꯛꯄ ꯌꯥꯗ꯭ꯔꯣ
ꯑꯩꯁ ꯃꯣꯏꯗꯤ ꯀꯔꯤ ꯀꯩꯅꯣ ꯇꯧꯕꯩꯅꯣ ꯈꯪꯗꯦ ꯃꯣꯏꯗꯤ ꯀꯔꯤ ꯖꯤꯕꯅꯣ ꯈꯪꯗꯦꯅꯦ ꯑꯩꯈꯣꯏꯁꯨ ꯄꯣꯛ ꯑꯩꯈꯣꯏꯗꯤ ꯄꯣꯛꯅꯤꯡꯉꯁꯨ ꯄꯤꯗꯦꯅꯦ
ꯏꯁ ꯅꯣꯏꯅ ꯄꯣꯛꯅꯤꯡꯗꯕꯒꯤ ꯑꯣꯏꯔꯝꯒꯅꯤ
ꯅꯠꯇꯦꯗ
ꯇ꯭ꯔꯥ ꯀꯨꯟ ꯃꯨꯛ ꯄꯣꯛꯑꯣ ꯑꯃꯨꯛꯀ ꯇꯔꯨꯛꯇꯤ ꯌꯥꯝꯗꯦ ꯀꯩꯗꯧꯔꯨꯅꯤ ꯇꯔꯨꯛ ꯈꯛꯇꯪ
ꯀꯣꯟꯅ ꯅꯨꯄꯤ ꯑꯥ ꯑꯩ ꯅꯨꯄꯤ ꯊꯤ ꯊꯤꯔꯒꯀꯣ ꯅꯨꯄꯤ ꯊꯤꯕꯗ ꯑꯩ ꯌꯥꯝ ꯄꯣꯛꯑꯒꯦ ꯑꯩ ꯅꯨꯄꯤ ꯊꯤꯕꯗ ꯈꯔ ꯌꯥꯝ ꯄꯣꯛꯑꯒꯦꯕ
ꯅꯪ ꯅꯨꯄꯤ ꯊꯤꯔꯀꯥꯟꯗꯗꯤ ꯀꯨꯟꯊ꯭ꯔꯥ ꯃꯨꯛ ꯄꯣꯛꯑꯣ ꯍꯦ ꯅꯪꯗꯤ
ꯀꯨꯟꯊ꯭ꯔꯥ ꯑꯃꯨꯛ ꯄꯣꯛ ꯌꯥꯕꯕꯨꯗꯤ ꯌꯥꯏ ꯑꯃꯅ ꯌꯥꯗ꯭ꯔꯗꯤ ꯌꯥꯔꯣꯏꯅꯦ
ꯑꯁ ꯑꯃꯒꯤ ꯃꯊꯧ ꯇꯥꯗꯦꯅꯦ ꯅꯪ ꯑꯗꯨꯗꯤ ꯅꯪ ꯍꯨꯝ ꯃꯣ ꯌꯥꯝ ꯍꯨꯝꯃꯣ ꯀꯧꯕ ꯃꯥꯜꯂꯦꯗ ꯅꯨꯄꯤꯅ ꯉꯝꯕ ꯅꯨꯄꯥ ꯍꯥꯏꯕꯗꯨ ꯅꯪ ꯑꯣꯏꯕ ꯃꯥꯜꯂꯦꯗ ꯅꯪꯒꯤꯁꯦ
ꯅꯨꯄꯤ ꯊꯤꯗ꯭ꯔꯤ ꯀꯥꯟꯗ ꯅꯨꯄꯥꯁꯦ ꯑꯃꯅ ꯌꯥꯔꯣꯏꯅꯦ ꯍꯥꯏꯔ ꯂꯩꯌꯦ ꯅꯨꯄꯤ ꯊꯤ ꯇꯥꯗꯤ
ꯇꯨꯝꯐꯥꯎ ꯇꯨꯝꯃꯤꯟꯅꯕ ꯐꯪꯗꯧ ꯃꯥꯟꯗꯦ ꯅꯪꯒꯤ ꯃꯑꯣꯡꯁꯤꯗꯤ ꯅꯅꯥꯎꯅꯨ ꯅꯅꯥꯎ ꯅꯨꯄꯥꯒ ꯑꯣꯏꯅ ꯏꯅꯝꯃꯗ ꯑꯩ ꯏꯅꯝꯃꯗꯣ ꯑꯩ ꯅꯥꯛꯇ ꯇꯨꯝꯍꯟꯒꯦ ꯍꯥꯏꯔꯒ ꯅꯪ ꯈꯨꯝꯕ ꯉꯝꯗꯧ ꯃꯥꯟꯗꯦ
ꯅꯠꯇꯦꯗ ꯑꯩꯅ ꯍꯥꯏꯕꯗꯤ ꯃꯉꯥ ꯇꯔꯨꯛ ꯃꯉꯥ ꯇꯔꯨꯛ ꯍꯥꯏꯕꯗꯤ ꯍꯣꯏ ꯉꯥꯡꯅꯕ ꯌꯥꯏꯌꯦ ꯀꯨꯟ ꯀꯨꯟꯊ꯭ꯔꯥ ꯍꯥꯏꯔꯗꯤ ꯑꯩꯁ ꯃꯥ ꯁꯤꯗ꯭ꯔꯤꯉꯩꯗ ꯑꯩ ꯍꯥꯟꯅ ꯁꯤꯒꯗꯧꯕ ꯃꯥꯜꯂꯤꯅꯦ ꯁꯤꯗꯤ
ꯏꯁ ꯑꯩꯗꯤ ꯌꯥꯡꯈꯩ ꯄꯣꯛꯀꯦ ꯇꯧꯔ ꯀꯥꯟꯁꯤꯗ
ꯃꯥꯗꯤ ꯑꯗꯨꯝ ꯄꯣꯛꯑꯒ ꯌꯨꯝꯗ ꯂꯩꯒꯅꯤ ꯊꯕꯛꯇꯤ ꯑꯩꯅ ꯇꯧꯒꯅꯤ ꯑꯩꯅ ꯄꯨꯔꯛꯇ꯭ꯔꯗꯤ ꯆꯥꯔꯣꯏꯅꯦ
ꯀꯅꯥꯔꯣ ꯃꯤꯉꯣꯟ ꯃꯤꯉꯣꯟꯗꯒꯤ ꯍꯨꯔꯥꯜꯂꯣ ꯑꯗꯨ ꯑꯣꯏꯔꯗꯤ ꯐꯔꯅꯤ ꯑꯗꯨꯅ ꯄ꯭ꯂꯥꯟ ꯁꯦꯝꯃꯣ ꯍꯨꯔꯥꯟꯕꯒꯤ ꯀꯂꯦꯟ ꯍꯨꯔꯥꯟꯅꯤꯡꯉꯥꯏ ꯀꯦꯂꯦꯟꯗꯔ ꯑꯃ ꯁꯦꯝꯃꯣ ꯑꯁꯤ ꯗꯦꯠ ꯋꯥꯟꯗꯅ ꯃꯣꯏꯒꯤ ꯁꯤ ꯗꯦꯠ ꯋꯥꯟꯗꯅ ꯁꯤ ꯈꯨꯟ ꯗꯦꯠ ꯇꯨꯗꯅ ꯁꯤ ꯈꯨꯟꯒꯤ ꯗꯦꯠ ꯊ꯭ꯔꯤꯗꯅ ꯁꯤ ꯈꯨꯟꯗ ꯀꯦꯂꯦꯟꯗꯔ ꯁꯦꯝꯗꯣꯛꯑꯣ
ꯑꯗꯨꯁꯨ ꯃꯇꯝ ꯈꯔꯗꯤ ꯆꯠꯄ ꯌꯥꯏꯌꯦ ꯀꯨꯏꯒꯗꯤ ꯃꯄꯨꯒꯤ ꯅꯣꯡꯃꯅꯤ ꯍꯥꯏꯕꯗꯨ
ꯏꯁ ꯈꯪꯉꯣꯏ ꯈꯪꯉꯣꯏ ꯗꯦꯠ ꯁꯦꯝꯈ꯭ꯔꯕꯗꯨꯕꯨ
ꯑꯩꯅ ꯍꯧꯕꯗꯒꯤ ꯃꯤꯉꯣꯟꯗ ꯐꯥꯏꯟ ꯇꯧꯕꯅ ꯈꯔ ꯌꯥꯝꯁꯤꯜꯂꯛꯑꯗꯤ
ꯐꯥꯏꯟꯗꯤ ꯇꯧꯔꯣꯏꯍꯦ ꯍꯨꯔꯥꯟꯕꯗꯤ ꯄꯥꯎ ꯇꯥꯕ ꯉꯝꯃꯣꯏꯍꯦ
ꯑꯩ ꯑꯗꯨꯕꯨꯗꯤ
ꯀꯅꯥꯅ ꯐꯥꯕ ꯉꯝꯗꯣꯏꯅꯣ ꯍꯨꯔꯥꯟꯕꯕꯨ
ꯈꯔꯅ ꯍꯨꯔꯥꯟꯅꯤꯡꯉꯥꯏ ꯄꯣꯠ ꯌꯥꯝ ꯂꯩ ꯍꯨꯔꯥꯟꯕ ꯂꯥꯛꯑꯣ
ꯎꯝ ꯅꯪꯗꯤ ꯌꯥꯡꯈꯩꯃꯨꯛ ꯄꯣꯛꯅꯤ ꯍꯥꯏꯕ ꯅꯠꯇ꯭ꯔꯣ
ꯎꯝ ꯌꯥꯡꯈꯩꯃꯨꯛ ꯄꯣꯛꯀꯅꯤ ꯑꯩꯗꯤ
ꯎꯝ
ꯑꯗꯨꯐꯥꯎ ꯀꯣꯟ ꯅꯒꯗꯕ ꯃꯥꯜꯗꯦ ꯍꯥꯏꯁꯤꯅꯤ
ꯑꯗꯨꯗꯤ ꯅꯨꯄꯤ ꯑꯅꯤ ꯅꯨꯄꯤ ꯅꯨꯄꯤ ꯑꯅꯤ ꯑꯍꯨꯝꯗꯤ ꯂꯣꯟꯕ ꯇꯥꯕꯅꯤꯅꯦ
ꯑꯥ ꯅꯣꯡꯃ ꯄꯨꯔꯛꯑꯀꯥꯟꯗ ꯄꯨꯂꯞ ꯄꯨꯔꯛꯇꯣꯏꯅꯦ ꯃꯉꯥ
ꯎꯝ ꯍꯟꯅꯨꯔꯅꯦꯕ ꯑꯃ ꯈꯛꯇ ꯑꯣꯏꯔꯗꯤꯀꯣ ꯍꯅꯨ ꯄꯤꯗꯣ ꯅꯨꯄꯥꯗꯤ ꯍꯅꯨ ꯑꯣꯏꯔꯁꯨ
ꯅꯣꯡꯃꯈꯛꯇ ꯀꯣ
ꯎꯝ
ꯃꯉꯥ ꯄꯣꯔꯛꯇ꯭ꯔꯅꯦ ꯑꯩꯗꯤ
ꯍꯥꯍꯥ ꯌꯥꯏꯅꯦ ꯑꯗꯨꯗꯤ ꯀꯣꯏꯗꯤ ꯀꯣꯏꯕ ꯍꯧꯔꯕꯣ ꯑꯗꯨꯗꯤ
ꯑꯈꯣꯏꯅꯗꯤ ꯀꯣꯏꯔ ꯂꯩꯌꯦ ꯑꯗꯨ ꯃꯔꯛꯇ ꯃꯉꯥ ꯈꯟꯗꯣꯛꯇꯣꯏꯅꯦ ꯀꯨꯟꯅꯦ ꯑꯩ ꯀꯣꯏꯔꯤꯁꯦ ꯑꯁ ꯇꯥꯏꯃꯤꯡ ꯒꯁꯦꯝ ꯅꯨꯄꯤ ꯑꯃꯗ ꯃꯤꯅꯤꯠ ꯃꯉꯥ ꯃꯉꯥ ꯈꯛꯇꯪꯅꯦ ꯑꯁ ꯇꯨꯏꯁꯟ ꯀꯣꯆꯤꯡ ꯂꯧꯕꯒꯤ ꯑꯁ ꯊꯕꯛ ꯆꯠꯄꯒꯤ ꯍꯥꯏꯔꯔꯣꯏꯗ ꯑꯁ ꯊꯕꯛ ꯆꯠꯂꯅꯤ ꯍꯧꯖꯤꯛ ꯑꯁ ꯂꯥꯏꯔꯤꯛ ꯀꯟꯅ ꯄꯥꯔꯤ
ꯑꯥ
ꯑꯉꯥꯡ ꯑꯅꯤ ꯅꯥꯕꯁꯦ ꯅꯥꯔꯒ ꯂꯩ ꯊꯕꯛ ꯇꯧꯔꯤ ꯑꯁ ꯃꯥ ꯄꯪꯍꯥꯏ ꯍꯥꯏꯖꯜꯂ ꯂꯣꯏꯔꯦ ꯅꯨꯄꯤꯗꯤ ꯌꯥꯝ ꯄꯪꯕꯅꯦꯍꯦ
ꯀꯨꯟꯒꯤ ꯃꯔꯛꯇ ꯈꯔ ꯃꯁꯥ ꯐꯕ ꯀꯣ
ꯎꯝ
ꯋꯣ ꯂꯧꯋꯣ ꯅꯠꯇ꯭ꯔꯗꯤ
ꯎꯝ ꯑꯩꯗꯤ ꯃꯁꯥ ꯐꯕ ꯈ꯭ꯋꯥꯏ ꯄꯪꯕꯗꯣ ꯑꯦ ꯕꯤ ꯁꯤ ꯑꯦ ꯕꯤ ꯁꯤꯐꯥꯎ ꯄꯥꯕ ꯊꯣꯛꯇꯕ ꯃꯤꯗꯣ ꯑꯩꯗꯤ ꯂꯧꯒꯅꯤ ꯑꯗꯨ ꯃꯔꯛꯇ
ꯑꯄꯪꯕ ꯃꯤꯁꯦ ꯈꯔ ꯃꯁꯥꯗꯤꯅꯨ ꯐꯕꯅꯦ ꯃꯥꯗꯤ ꯋꯥꯈꯜ ꯂꯩꯇꯕꯅꯤꯅꯀꯣ ꯃꯁꯥꯗꯤ ꯑꯗꯨꯝ ꯃꯍꯧꯁꯥ ꯈꯔ ꯐꯕꯅꯦ
ꯎꯝ ꯑꯣꯏꯗꯤ ꯑꯣꯏꯕ ꯃꯥꯜꯂꯦ
ꯅꯨꯃꯤꯠ ꯀꯌꯥꯃꯨꯛꯁꯨ ꯅꯨꯃꯤꯠ ꯀꯌꯥ ꯁꯨꯔꯦ ꯅꯪ ꯌꯧꯕ
ꯍꯥꯏꯁ ꯈꯪꯗꯦꯍꯦ ꯑꯩꯗꯤ
ꯑ
ꯑꯩ ꯈꯔ ꯂꯩꯔꯒ ꯀꯣꯜ ꯇꯧꯔꯛꯀꯦ ꯑꯃꯨꯛꯀ ꯁꯣꯟꯗ ꯃꯤ ꯀꯧꯔ ꯂꯩꯕꯒꯤꯀꯣ ꯎꯝ